ꯍꯥ ꯇꯥꯢ
ꯍꯥꯢ ꯀꯔꯤ ꯇꯧꯁꯤꯔꯥ
ꯀ꯭ꯔꯤꯇꯥꯜ ꯁꯔꯣ
ꯍꯗꯅ ꯑꯩꯉꯣꯟꯗꯁꯨ ꯍꯥꯏꯕꯤꯕ ꯅꯨꯡꯁꯤꯒꯤ ꯋꯥꯔꯤ
ꯁꯤꯝꯗꯔꯣ ꯍꯥꯏꯥꯏꯕꯤꯌꯦ
ꯃꯥ ꯕꯤꯠ ꯂꯩꯇꯕ꯭ꯔꯣ
ꯈꯪꯗꯦ ꯑꯩ ꯑꯦ ꯉꯥꯏꯈꯣ ꯉꯥꯏꯈꯣ ꯍꯥꯢꯔ ꯂꯩꯕ ꯑꯗꯨꯒꯤ ꯑꯩꯁꯨ ꯃꯥ ꯈꯪꯅꯤꯡꯗ꯭ꯔꯗꯤ ꯌꯥꯔꯦ ꯍꯥꯏꯅ
ꯎꯝ ꯃꯤꯗꯤ ꯑꯗꯨꯝ ꯈꯥꯏꯕꯒꯤ ꯑꯗꯨꯝ ꯀꯩꯅꯣ ꯀꯥꯟ ꯅꯥꯕ ꯃꯥꯜꯂꯦꯕ
ꯍꯣꯏ ꯅꯪꯁꯨ ꯀꯅꯥ ꯍꯩꯗꯨꯗꯤ
ꯎ ꯅꯥꯏꯌꯦ ꯍꯣꯏ ꯍꯣꯏ ꯀꯅꯥꯏꯌꯦ ꯑꯃꯥꯁꯨ ꯂꯩꯥꯏ
ꯌꯥꯝꯈ꯭ꯔꯦꯗ
ꯎꯝ
ꯅꯪꯒꯤꯗꯤ ꯑꯦꯠꯒꯨꯝꯕ ꯆꯪꯉꯔꯝꯃꯅꯤꯀꯣ ꯀꯌꯥ ꯆꯪꯈ꯭ꯔꯕ꯭ꯔꯣ
ꯑꯦ ꯑꯗꯨꯕꯣ ꯑꯇꯣꯄ ꯁꯁꯤꯗ ꯀꯔꯤꯅꯣ ꯑꯁ ꯑꯩꯅ ꯍꯥꯏꯒꯦ ꯇꯧꯕꯗꯣ ꯑꯩ ꯉꯁꯥꯏꯗꯣ ꯀꯔꯤꯅꯣ ꯀꯔꯤ ꯋꯥꯔꯤꯍꯣꯏ ꯂꯥꯛꯀꯦ ꯅꯪꯉꯣꯟꯗ ꯑꯩ ꯀꯩꯅꯣꯝꯃ ꯏ ꯅꯤꯒꯦ ꯍꯥꯏ ꯇꯧꯔ ꯂꯩꯕꯅꯤ ꯏꯆꯦ ꯐꯣꯛ ꯂꯩꯕ ꯅꯉꯣꯟꯗꯨ ꯏꯆꯦꯅ ꯀꯩꯅꯣ ꯄꯨꯔꯛꯄ ꯅꯨꯗꯜꯁ ꯄꯨꯔꯛꯄ ꯉꯁꯥꯏꯗ ꯅꯪ ꯂꯥꯛꯈ꯭ꯔꯕ꯭ꯔꯥ ꯍꯥꯏꯅ ꯌꯦꯡꯕ ꯀꯥꯟꯗ ꯂꯥꯛꯂꯝꯗ꯭ꯔꯕ ꯎꯝ ꯑꯩ ꯊ꯭ꯔꯤꯗ ꯂꯥꯛꯑꯦ ꯎꯝ ꯊ꯭ꯔꯤꯗ ꯂꯥꯛꯑꯒ ꯇꯨꯋꯜꯐꯇ ꯍꯥꯏꯅꯤꯡꯉꯥꯏ ꯊ꯭ꯔꯤꯗ ꯂꯥꯛꯑꯒ ꯇꯨꯋꯦꯜꯐꯇ ꯍꯟꯅꯤꯡꯉꯥꯏ ꯑꯣꯏꯕ ꯑꯩꯗꯣ ꯎꯝ ꯑ ꯑ ꯑꯣ ꯁꯦꯝꯕꯤꯗꯕ꯭ꯔꯥ ꯑ ꯌꯨꯝꯂꯥꯛꯄ꯭ꯔ ꯅꯛ ꯄ꯭ꯔꯥꯟꯅꯥꯛꯄꯔꯥ ꯁꯤꯗꯒꯤ ꯑꯣ ꯁꯝꯅꯉꯣ ꯍꯧꯖꯤꯛꯇꯤ ꯃꯤꯉꯣꯟꯗꯒꯤ ꯏꯁꯀꯨꯟ ꯅꯤꯔꯦ
ꯑꯦ ꯈꯪꯗꯦꯗ
ꯃꯗꯨ ꯐꯝꯕ ꯅꯨꯄꯤꯅꯦꯗꯣ ꯇꯥꯡꯈꯨꯜ ꯅꯨꯄꯤ ꯑꯩꯪꯁꯨ ꯁꯤꯡꯖꯨ ꯌꯣꯟꯁꯤꯔꯦ ꯈꯪꯗꯦ ꯁꯤꯗ
ꯌꯥꯏꯍꯦꯀꯣ
ꯃꯤ ꯑꯗꯨ ꯅꯨꯄꯤꯗꯨꯅ ꯅꯪꯅ ꯌꯣꯟꯅꯤꯡꯉ ꯑꯗꯨꯝ ꯌꯣꯜꯂꯣ ꯍꯥꯏꯌꯦ ꯃꯥ ꯑꯁꯤ ꯃꯄꯨꯅꯀꯣ
ꯎꯝ ꯌꯧꯔꯦꯅꯥ ꯑꯗꯨꯗꯤ ꯅꯪꯗꯤ ꯆꯞ ꯆꯥꯔꯦꯅ ꯅꯪꯅ ꯁꯣꯏꯔꯒ
ꯑ ꯎꯝ ꯑꯗꯨꯒ ꯑꯍꯟꯅꯨꯡꯁꯥꯒꯨꯝꯕꯗ ꯁ ꯤꯠꯄꯅꯦ
ꯑꯗꯣ ꯅꯪꯗꯤꯀꯣ ꯔꯦꯁ
ꯎꯝ
ꯀꯣꯜ ꯁꯦꯟꯇꯔꯒꯨꯝꯕ ꯇꯧꯕꯁꯨ ꯄꯨꯗꯤ ꯅꯪ ꯁꯨꯃꯥꯟꯅ ꯕꯤꯖꯤꯅꯦꯁ ꯇꯧꯕꯅ ꯐꯒꯅꯤ ꯈꯜꯂꯦ ꯍꯥꯏꯗꯤ ꯃꯤꯒꯤ ꯃꯈꯥꯗ ꯨꯝꯕ ꯂꯩꯕ ꯁꯨꯔꯛꯄꯗꯤꯀꯣ ꯅꯠꯇ꯭ꯔꯣ
ꯎꯝ
ꯑꯁꯃꯤ ꯃꯈꯥ ꯊꯕꯛ ꯇꯧꯕ
ꯂꯥꯛ ꯀꯦꯔꯥ ꯂꯥꯛ ꯑꯣꯏꯔ
ꯑꯗꯣ ꯕꯤꯖꯤꯅꯦꯁꯁꯤ ꯇꯧꯕ ꯇꯥꯕꯅꯤꯅꯦ ꯇ꯭ꯔꯥꯏ ꯇꯧꯔꯒꯅ ꯁꯛꯁꯦꯁ ꯑꯣꯏꯕꯅ ꯐ ꯍꯣꯏꯗꯤꯅꯤ ꯑꯣꯏꯔꯁꯨ ꯈꯪꯗꯦ ꯑꯗꯨ ꯁꯨꯃꯥꯏꯅ ꯇꯧꯗ ꯂꯧꯔꯒ ꯇꯧꯕ ꯉꯥꯛꯇꯅꯤꯅꯦ ꯃꯤꯁꯦ
ꯎꯝ
ꯐꯔꯗꯤ ꯐꯖꯅ ꯆꯠꯀꯅꯤꯅ ꯃꯤꯅ ꯈꯪꯈ꯭ꯔꯕꯗꯤ
ꯎꯝ
ꯎ ꯊꯝꯗꯤ ꯁꯨꯇꯤ ꯂꯩꯔꯁꯨ ꯀꯣꯟꯁꯨ ꯐꯦꯡꯕꯤꯗꯦ
ꯁꯅꯤ ꯃꯤ ꯅꯨꯄꯥ ꯎꯅꯔ ꯆꯠꯄꯗꯨꯕꯣ
ꯑꯩꯅ ꯐꯖꯅ ꯐꯦꯡꯕꯤꯅꯤ ꯃꯥꯅ ꯃꯥꯒꯤ ꯃꯅꯥꯎꯅꯨꯄꯥꯒꯤ ꯁꯥꯒꯨꯝꯕ ꯐ꯭ꯔꯥꯏ ꯇꯧꯔꯒ ꯑꯃꯒ ꯇꯧꯕꯤꯁꯦ ꯐꯖꯅꯁꯨꯁꯨ ꯐꯦꯡꯗꯦ ꯒ꯭ꯌꯥꯁ ꯐꯥꯎ ꯁꯦꯡꯗꯣꯛꯄꯤꯗꯦꯅꯦ
ꯑꯗꯨꯅꯦ ꯑꯩꯅ ꯈ꯭ꯋꯥꯏꯗꯒꯤ ꯀꯩꯅꯣ ꯇꯧꯕꯗꯣ
ꯑꯁ ꯅꯍꯥꯟꯁꯨ ꯀꯣꯟꯟ ꯐꯦꯡ ꯒ ꯃꯌꯥꯝ ꯂꯩꯕꯅꯦ ꯑꯩꯅ ꯂꯣꯏꯅ ꯐꯦꯡꯗꯣꯛꯈ꯭ꯔꯕꯅꯦ ꯀꯤꯟ ꯗꯣ ꯐꯖꯅꯥ ꯒ꯭ꯌꯥꯁꯒꯨꯝꯕꯁꯦ ꯐꯖꯅ ꯂ ꯐꯤꯅ ꯂꯣꯏꯅ ꯀꯣꯛꯄꯤꯈ꯭ꯔꯕꯅꯦ ꯆꯥꯛꯁꯦ ꯐꯖꯅ ꯆꯥꯗꯕꯅꯤꯅꯀꯣ ꯄꯥꯝꯃꯣꯏ ꯍꯟ ꯐꯖꯅꯥ ꯁꯦꯝꯕꯤꯔꯒꯥ ꯃ ꯑ ꯐꯥꯒꯝꯕ ꯐꯥꯏ ꯇꯔꯝꯕ ꯃꯉꯂꯦ ꯍꯥꯏꯕꯁꯨ ꯅꯨꯡꯉꯥꯏꯇꯕ
ꯎꯝ ꯑꯗꯨ ꯍꯥꯏꯔꯁꯨ ꯑꯃꯨꯛꯀ ꯁꯥꯎꯒꯅꯦ
ꯑ ꯑꯗꯨꯅꯦ ꯑꯗꯨ ꯁꯨꯛꯄꯨꯗꯤ ꯍꯥꯏꯗꯕꯅ ꯐꯔꯦꯕ ꯁꯔ ꯂꯥꯏ ꯑꯗꯨ ꯂꯩꯗꯤ ꯄꯥꯝꯗꯦꯕ
ꯎꯝ
ꯅꯨꯄꯥ ꯑꯩꯈꯣꯏꯅ ꯈꯪꯅꯕꯗꯣ ꯀꯤꯌꯦꯦꯀꯣ ꯐꯖ ꯐꯖꯅꯗꯤ ꯌꯦꯡꯉꯣꯀꯣ ꯀꯤꯑꯦ ꯑꯩꯗꯤ
ꯖꯟꯁꯤꯕꯨꯒꯦꯔ ꯍꯦꯇꯕꯨꯒꯦꯔ
ꯑꯗꯣ ꯃꯥ ꯅꯨꯄꯥ ꯑꯃ ꯀꯩꯅꯣꯁꯤꯅꯕꯗ ꯀꯃꯥꯏꯅ ꯇꯧꯔꯕ꯭ꯔꯣ ꯈꯔ ꯅꯨꯡꯁꯤꯅꯔ ꯂꯩꯕ꯭ꯔꯣ
ꯆꯩꯔꯥ
ꯍꯣꯏ
ꯑꯦ ꯁꯤ ꯆꯤꯡ ꯈꯣꯡꯂꯣꯡꯗꯒꯤ ꯅꯨꯡꯁꯤꯅꯔꯒ ꯂꯥꯛꯑꯦ ꯅꯨꯄꯥ ꯑꯃ
ꯍꯥꯥ
ꯆꯤꯡꯈꯣꯡꯂꯣꯡꯗꯒꯤ ꯅꯨꯄꯥ ꯑꯃ ꯅꯨꯡꯁꯤꯅꯔꯒ ꯂꯩꯑꯦ
ꯑꯣ ꯀꯔꯤꯗ ꯖꯥꯇꯤꯅꯣ ꯈꯪꯗ ꯑꯩꯗꯤ
ꯔꯣꯡꯃꯩꯅꯦ ꯑꯩꯈꯣꯏ ꯔꯣꯡꯃꯩꯅꯦ
ꯎꯝ ꯎꯝ ꯅꯍꯥꯟ ꯑꯩꯈꯣꯏꯗ ꯍꯥꯏꯕꯗꯨꯔꯣ ꯍꯥꯏꯅꯤꯗ
ꯍꯣꯏ ꯑꯃꯅ
ꯎꯝ
ꯃꯥꯒꯣꯠꯇꯤ ꯂꯩꯕ ꯀꯥꯟꯗ ꯍꯥꯏꯕꯗꯨꯀꯣ ꯑꯗꯨꯅ ꯑꯉꯥꯡ ꯑꯣꯏꯕꯅꯤꯅ ꯌꯥꯝ ꯑꯉꯥꯡ ꯑꯣꯏꯕ ꯃꯥꯜꯂꯦꯗ
ꯇꯜꯂꯦꯗ ꯑꯩꯗꯤ ꯄꯝꯗꯦ ꯑꯩꯗꯤ
ꯏꯔꯦ
ꯇꯜꯂꯦ
ꯑꯉꯥꯡꯒꯨꯝꯕꯗꯤ ꯄꯦꯜꯂꯝꯖꯥꯠꯅꯆꯤꯡꯕ ꯃꯣꯖꯦꯁꯇꯒꯤ ꯍꯧꯔꯒ
ꯍꯣꯏ
ꯀꯃꯥꯏꯅ ꯇꯧꯁꯤꯔꯥ ꯈꯪꯗ꯭ꯔꯦ ꯑꯗꯨ
ꯀꯔꯤ ꯇꯧꯔꯅꯤ ꯎꯄꯥꯏ ꯂꯩꯇꯕꯅ ꯃꯣꯏꯅ ꯅꯨꯡꯁꯤꯔꯥꯗꯤ ꯗꯥꯏꯔꯦꯛ ꯗꯥꯏꯔꯦꯛ ꯍꯥꯏ ꯅꯨꯡꯁꯤꯗ꯭ꯔꯗꯤ ꯅꯨꯡꯁꯤꯔꯦ ꯍꯥꯏꯔꯣ ꯍꯥꯏꯕꯅꯤ ꯑꯗꯨꯗꯒꯤ ꯍꯦꯟꯅ ꯀꯔꯤ ꯍꯥꯏꯒꯦ
ꯑꯗꯨꯅꯦ ꯃꯣꯏꯅ ꯍꯥꯏꯔꯁꯨ ꯑꯩ ꯀꯩꯅꯣ ꯇꯥꯅꯤꯡꯗꯕꯒꯨꯝ ꯇꯧꯕ ꯑꯩ ꯀꯔꯤ ꯍꯥꯏꯁꯤꯔꯥ ꯈꯪꯗꯦ
ꯑꯃꯨꯛꯀ ꯑꯩꯈꯣꯏꯅ ꯅꯨꯡꯁꯤꯗ꯭ꯔꯦ ꯄꯥꯝꯗ꯭ꯔꯦ ꯑꯃꯨꯛꯀ ꯇꯧꯔꯗꯤ ꯃꯣꯏꯅ ꯑꯃꯨꯛꯀ ꯍꯦꯟꯖꯤꯟꯒꯅꯤ ꯑꯃꯨꯛꯀ ꯑꯩ ꯃꯨꯄꯥ ꯑꯃꯁꯨ ꯊꯖꯗ꯭ꯔꯦ ꯑꯩꯗꯤ ꯄꯦꯜꯂꯦ
ꯆꯠꯗ ꯁꯝꯅ ꯎ ꯑꯁꯨꯃꯥꯏꯅ ꯇꯧꯕꯗꯣ ꯑꯩꯗꯤ ꯄꯥꯝꯗ ꯑꯁꯦꯡꯕꯒꯤ ꯄꯗ꯭ꯔ ꯍꯥꯏꯔꯗꯤ ꯄꯗ꯭ꯔꯦ ꯗꯥꯏꯔꯦꯛ ꯗꯥꯏꯔꯦꯛ ꯑꯗꯨꯝꯝꯗꯪꯝꯗꯪ ꯍꯣꯡꯕꯗꯣ ꯄꯥꯝꯃꯦ ꯍꯥꯏꯅ ꯍꯥꯏꯕꯅꯤ ꯅꯉꯣꯟꯗꯁꯨ
ꯎꯝ
ꯄꯥꯟꯕ ꯒꯨꯝ ꯄꯥꯝꯗꯕꯒꯨꯝ ꯑꯗꯨꯝ ꯀꯩꯅꯣ ꯇꯧꯔꯒ ꯂꯩꯕꯗꯣ ꯏꯁꯨ ꯏꯀꯥꯏꯕꯅꯦ ꯈꯣꯏꯁꯨ
ꯃꯥꯟꯅꯦ ꯌꯥꯝꯅ ꯄꯨꯔꯛꯄꯅꯤꯅ ꯁꯨꯃꯥꯏꯅ ꯍꯣꯡ ꯍꯣꯡꯗꯕ ꯃꯥꯜꯂꯦꯗ ꯑꯩꯈꯣꯏꯁꯨ ꯀꯅꯥꯅ ꯈꯪ ꯈꯤꯇꯪ ꯅꯨꯡꯁꯤꯅꯔꯁꯨ ꯄꯥꯝꯃꯛꯇ ꯑꯗꯨꯅ ꯀꯃ ꯑꯣꯏ
ꯑ ꯀꯃꯥꯏꯅ ꯇꯧꯔꯒ ꯉꯥꯡꯅꯁꯤꯔꯥ ꯈꯪꯗꯦ ꯏꯀꯥꯏꯁꯨ ꯏꯀꯥꯏꯈ꯭ꯔ ꯑꯁꯦꯡꯕ ꯑꯩꯗꯤ
ꯉꯪ ꯐꯝ ꯊꫭꯛ ꯑꯩꯈꯣꯏ ꯑꯗꯨꯝ ꯉꯥꯡꯅ ꯂꯩꯥꯏꯕ ꯇꯥꯕꯅꯤꯅꯦ ꯑꯩꯈꯣꯏꯁꯨ ꯁꯨꯃꯥꯏꯅ ꯇꯧꯔꯛꯄꯅꯤꯅꯦ ꯑꯗꯣ ꯏꯆꯦ ꯂꯁꯤꯗꯤ ꯀꯅꯥꯒꯨꯝ ꯁꯤꯟꯅꯔ ꯂꯩꯕ꯭ꯔꯣ
ꯇꯜꯂꯦ ꯃꯤ ꯂꯩꯇꯦ ꯍꯣꯏ ꯃꯤ ꯀꯩꯅꯣ ꯃꯃꯥ ꯁꯦꯝꯕꯤꯕ ꯑꯃꯗꯨ ꯂꯩꯌꯦꯅ
ꯑ
ꯑꯁ ꯀꯔꯤꯠꯂ ꯀꯩꯅꯣꯝꯃ ꯍꯥꯏꯔꯒ ꯈꯨꯟꯗꯁꯨ ꯂꯥꯛꯄ ꯅꯨꯄꯥ ꯑꯃꯗꯣ ꯉꯥꯝꯂꯣ ꯍꯥꯏꯅ ꯄꯥꯎ ꯉꯥꯝ ꯄꯥꯎ ꯉꯥꯝ ꯍꯥꯏꯅ ꯍꯥꯏꯕꯗꯣ
ꯑꯣ ꯑꯗꯨꯒ ꯅꯨꯡꯁꯤꯅꯕ꯭ꯔꯣ
ꯑꯗꯨꯒ ꯅꯨꯡꯁꯤꯅꯕꯅꯦ ꯍꯥꯏꯌꯦ ꯑꯗꯨꯒ ꯍꯧꯖꯤꯛ ꯂꯥꯁ ꯃꯟꯔ ꯂꯥꯁ ꯋꯤ ꯂꯥꯁ ꯋꯤꯛꯇꯅꯤ ꯃꯃꯥ ꯍꯣꯏꯅ ꯃꯥꯗꯤ ꯅꯨꯡꯁꯤꯔꯦ ꯍꯥꯏꯌꯦ ꯑꯗꯨꯕꯨ ꯃꯃꯥ ꯍꯣꯏꯅ ꯑꯗꯨꯝ ꯍꯥꯏꯕꯒꯤ ꯃꯥꯗꯤ ꯃꯃꯥꯈꯣꯏꯒꯤ ꯋꯥꯗꯨ ꯏꯟꯔꯒ ꯂꯩꯕ ꯃꯥꯜꯂꯦ ꯌꯥꯝ ꯏꯅꯣꯁꯦꯟ ꯇꯧꯕꯒꯤ ꯇꯥꯏꯞꯇ ꯇꯧꯕ ꯑꯗꯨ ꯄꯩꯁꯥ ꯄꯨꯔꯒ ꯍꯧꯖꯤꯛ ꯍꯧꯖꯤꯛ ꯑꯗꯨꯝ ꯊꯥꯕꯤꯌꯣ ꯍꯣꯔꯦꯟ ꯊꯥꯕꯤꯒꯦ ꯃꯨꯀꯥ ꯍꯥꯏꯔꯁꯨ ꯇꯨꯝ ꯊꯥꯕꯤꯔꯦ ꯍꯥꯏꯌꯦꯦ ꯇꯥꯕ꯭ꯔꯣ
ꯇꯥꯏꯌꯦ ꯑꯗꯣ ꯑꯔꯤꯁ ꯀꯣ
ꯍꯥꯥ
ꯇꯥꯕ꯭ꯔꯣ
ꯎꯝ
ꯑꯗꯨꯒꯤ ꯋꯥꯔꯤꯗꯣ ꯑꯩ ꯃꯜꯂꯤꯕꯤꯒꯦ ꯃꯥꯉꯣꯟꯅꯗꯤ ꯍꯥꯏꯒꯅꯨꯀꯣ
ꯑꯝ
ꯍꯥꯏꯔꯤꯅꯨꯀꯣ ꯍꯦꯍꯦ ꯍꯥꯏꯕ ꯑꯩ ꯊꯥꯅꯤꯡꯉꯛꯀꯗꯀꯣ ꯍꯥꯏꯔꯤ ꯍꯥꯏꯒꯅꯨ
ꯍꯥꯏꯔꯣꯏ ꯍꯥꯏꯔꯣꯏ ꯍꯥꯏꯌꯣ ꯃꯥꯁꯨ ꯈꯪꯔꯝꯒꯅꯤ ꯃꯣꯏꯒꯤ ꯅꯪ ꯍꯥꯏꯒꯗꯕ ꯋꯥꯔꯤꯗꯣ ꯍꯥꯏꯌꯣ
ꯀ ꯀꯔꯤꯍꯥꯏꯌꯥ
ꯑꯗꯨ ꯑꯣꯏꯔꯝꯅꯦ
ꯑꯗꯣ ꯄꯥꯝꯃꯦ ꯈꯣꯠꯂꯦ ꯅꯨꯡ ꯃꯥꯅ ꯍꯥꯏꯔꯅ ꯑꯩ ꯊꯣꯟꯅꯁꯨ ꯍꯥꯏꯔ ꯂꯩꯕꯅꯦ ꯑꯗꯨꯒꯨꯝꯕ ꯅꯨꯄꯥꯗ ꯀꯔꯤ ꯕꯦꯠꯇꯅꯣ ꯇꯣꯛꯅꯥꯈ꯭ꯔꯣ ꯍꯥꯏꯔ ꯂꯩꯕꯅꯦ ꯑꯩꯗꯤ
ꯊꯣꯟꯕꯨ ꯄꯥꯝꯃꯦ ꯏꯃꯥ ꯃꯕꯥꯅꯤ ꯅꯨꯡꯁꯤꯅꯔ ꯂꯩꯕ꯭ꯔꯕ
ꯅꯤꯡꯁꯅꯅꯥꯕꯨ ꯃꯜꯦ ꯍꯥꯏ